ꯑꯥꯎ ꯇꯕ꯭ꯔꯣ
ꯇꯥꯏꯌꯦ ꯀꯩꯗꯧꯔꯤꯅꯣ
ꯀꯩꯁꯨ ꯇꯧꯗꯦ ꯍꯧꯖꯤꯛ ꯆꯥꯛ ꯆꯥꯕ ꯂꯣꯏꯔꯒ ꯂꯩꯕꯅꯦ
ꯑꯁ ꯌꯥꯝ ꯅꯨꯡꯉꯥꯏꯔꯦꯍ ꯀꯩꯗꯧꯔꯦ ꯉꯁꯤꯗꯤ ꯀꯔꯤ ꯀꯔꯤꯒꯤ ꯊꯕꯛ ꯇꯧꯕ꯭ꯔꯣ ꯅꯪꯗꯤ
ꯀꯔꯤꯁꯨ ꯇꯧꯗꯦ ꯑꯗꯨꯝ ꯅꯨꯡꯇꯤꯒꯤ ꯐꯃꯨꯡꯗ
ꯑꯁ ꯉꯁꯤꯗꯤ ꯑꯩꯈꯣꯏꯗꯤ ꯁꯤꯡꯖꯨ ꯃꯦꯠꯄꯗꯣ
ꯎꯝ
ꯈꯨꯟꯒꯤ ꯇꯥꯏꯞꯇ ꯁꯤꯡꯒꯤ ꯃꯅꯥꯒꯨꯝꯕ ꯍꯥꯞꯄꯒ ꯃꯦꯒꯥ ꯏꯆꯦꯈꯣꯏꯅꯤ ꯑꯁ ꯆꯞ ꯆꯥꯅ ꯆꯥꯔ ꯂꯩꯕꯅꯦ
ꯑꯣ ꯑꯗꯨꯒꯨꯝꯕ ꯆꯥꯅꯤꯡꯉꯥꯏꯁꯨ ꯑꯩꯒꯤ ꯄꯕꯥꯥꯟꯕꯤ ꯂꯩꯗꯕꯗꯤꯅ ꯆꯥꯕ ꯐꯪꯗꯦꯅꯦ
ꯑꯗꯨꯅꯦ ꯏꯊꯟꯗ ꯁꯤꯡꯖꯨꯒꯨꯝꯕꯁꯦ ꯏꯊꯟꯇꯕꯨ ꯆꯥꯔꯗꯤ ꯆꯥꯕ ꯅꯨꯡꯉꯥꯏꯇꯕꯅꯦꯕ ꯃꯤ ꯄꯨꯟꯅ ꯄꯨꯟꯅ ꯁꯥꯔꯁꯨ ꯁꯥꯃꯤꯟꯅꯕ ꯅꯠꯇ꯭ꯔꯥ ꯁꯨꯃꯥꯏꯅ ꯇꯧꯕꯅꯗꯤ ꯍꯦꯟꯅ ꯍꯥꯎꯋꯅꯦ
ꯑꯣꯏ
ꯑꯩꯗꯤ ꯅꯪ ꯉꯔꯥꯡ ꯉꯁꯤ ꯀꯔꯝꯍꯥꯏꯅ ꯂꯦꯟꯕ꯭ꯔꯥ ꯍꯥꯏꯅ ꯈꯜꯂꯤꯅꯤꯅꯦ
ꯑꯁ ꯇꯨꯝꯃꯒ ꯍꯧꯒꯠꯂꯒ ꯆꯞ ꯆꯥꯔꯒ ꯂꯩꯕꯅꯤꯅꯦ
ꯑꯁ ꯑꯗꯨꯅ ꯈ꯭ꯋꯥꯏꯗꯒꯤ ꯅꯨꯡꯉꯥꯏꯕ ꯊꯕꯛꯅ ꯀꯔꯤ ꯑꯩꯗꯤ ꯉꯁꯤꯁꯦ ꯀꯃꯥꯏꯅ ꯇꯧꯕꯅꯣ ꯈꯪꯗꯦ ꯑꯗꯨꯝ ꯀꯣꯛ ꯆꯤꯛꯄꯀꯣ
ꯑꯥ
ꯀꯄꯒ ꯂꯩꯕꯅꯦ ꯑꯗꯨꯒꯤ ꯉꯁꯤ ꯑꯗꯨꯝ ꯇꯨꯃꯤꯟꯅ ꯂꯩꯕ꯭ꯔꯣ ꯅꯪꯗꯤ ꯋꯥꯈꯜꯁꯦ ꯈꯪꯗꯦ ꯀꯩꯝꯇ ꯈꯟꯗ꯭ꯔꯦꯗ ꯀꯔꯤ ꯈꯜꯂ ꯂꯩꯗꯣꯏꯅꯣ ꯈꯟꯅꯤꯡꯉꯥꯏꯁꯨ ꯀꯔꯤꯝꯇ ꯂꯩꯇ ꯈꯪꯅ ꯍꯥꯏ ꯀꯩꯁꯨ ꯂꯩ ꯏꯇꯔꯦ ꯇꯕꯤ ꯀꯥꯟꯗ
ꯆ ꯃꯈꯥ ꯑꯃꯨꯛ ꯆꯠ ꯇꯧꯔ ꯂꯩꯕꯅꯤ ꯇꯧ ꯇꯐꯝ ꯂꯩꯃꯟꯗꯕꯒꯤ
ꯅꯪꯁꯨ ꯀꯔꯤ ꯀꯔꯤ ꯇꯧꯔꯤꯅꯣꯁꯨ ꯍꯥꯏꯔꯛꯇꯦꯅꯦ ꯇꯨꯝꯃ ꯂꯩꯕ꯭ꯔꯣ
ꯎꯝ ꯇꯨꯝꯒ ꯂꯩꯦ ꯈ꯭ꯔꯤꯁꯇꯗ
ꯅꯨꯡꯉꯥꯏꯔꯦꯍꯦ ꯑꯩꯈꯣꯏꯗꯤ ꯅꯍꯥꯟꯗꯣ ꯑꯩꯈꯣꯏꯒꯤ ꯇꯦꯔꯦꯁꯀꯤ ꯃꯊꯛꯇ ꯃꯣꯔꯣꯛ ꯄꯥꯕꯤ ꯑꯅꯤ ꯄꯥꯟꯕꯅꯦꯕ ꯑꯅꯤ ꯄꯥꯟꯕꯗꯣ ꯏꯆꯦꯈꯣꯏꯅꯤꯅ ꯅꯣꯡꯃꯁꯦ ꯍꯥꯏꯕꯗꯤ ꯂꯧꯒꯦ ꯍꯥꯏꯅꯗꯤ ꯍꯥꯏꯗꯤ ꯑꯩꯈꯣꯏꯒꯤꯗꯤꯅ ꯃꯄꯨ ꯑꯣꯏꯒꯤꯅꯦꯕꯀꯣ ꯑꯗꯣ ꯃꯄꯨꯅꯗꯤ ꯅꯍꯥꯟꯗ ꯑꯩꯈꯣꯏꯅꯤꯕꯨ ꯂꯧꯋꯣ ꯂꯧꯔꯒ ꯆꯥꯛꯑꯣ ꯍꯥꯏꯕ ꯑꯣ ꯈꯨꯅꯤꯁꯦ ꯑꯗꯨ ꯅꯨꯃꯤꯠꯇ ꯂꯧꯍꯧꯗ꯭ꯔꯦꯕ ꯑꯗꯨ ꯅꯨꯃꯤꯠꯇ ꯂꯧ ꯍꯥꯏ ꯑꯗꯨꯗꯤ ꯍꯥꯏꯕ ꯅꯨꯃꯤꯠꯇ ꯂꯧꯗ꯭ꯔꯗꯤ ꯅꯨꯡꯉꯥꯏꯇꯦꯅ ꯑꯗꯨ ꯃꯊꯪꯗ ꯑꯃꯨꯛ ꯂꯧꯕꯗꯣ ꯑꯗꯨꯒꯤ ꯑꯃꯨꯛꯈ ꯑꯗꯨꯝ ꯂꯩꯔꯦ ꯑꯗ ꯅꯨꯃꯤꯠ ꯑꯍꯨꯝ ꯁꯨꯔꯦꯕ ꯑꯩꯈꯣꯏꯅꯤꯁꯦ ꯃꯣꯔꯣꯛ ꯆꯥꯅꯤꯡꯉꯥꯏ ꯂꯩꯇ꯭ꯔꯦ ꯕꯕꯥ ꯑꯃꯨꯛꯀ ꯑꯦꯥ ꯑꯩꯥꯏꯁꯦ ꯑꯗꯨꯒꯤ ꯍꯅꯨꯕꯗꯣ ꯊꯦꯡꯅꯒꯦꯔꯥ ꯍꯥꯏꯅ ꯑꯩꯅ ꯑꯃꯨꯛꯠ ꯂꯝꯕꯤ ꯊꯣꯛꯄꯅꯦꯕ ꯁꯨꯛꯊꯦꯡ ꯊꯦꯡꯅꯗꯕ ꯑꯗꯣ ꯃꯣꯔꯣꯛꯇꯤ ꯐꯖꯅ ꯃꯨꯜꯂꯦꯕꯀꯣ ꯑꯗ ꯍꯞ ꯑꯃ ꯑꯣꯏꯔꯦꯕ ꯑꯗꯨ ꯑꯗꯨ ꯑꯩꯈꯣꯏꯒꯤ ꯍꯅꯨꯄꯥꯗꯁꯨ ꯊꯦꯡꯅꯗꯕ ꯑꯩꯈꯣꯏꯁꯦ ꯃꯣꯔꯣꯛꯇꯤ ꯑꯗꯨꯝ ꯃꯨꯜꯂ ꯂꯩꯕ ꯑꯗꯨꯕꯨꯁꯨ ꯍꯦꯛꯅꯤꯉꯥꯏꯇꯟꯕ ꯑꯗꯨꯃꯥꯏꯅ ꯊꯝꯃꯦ ꯊꯝꯃꯦ ꯑꯗꯨꯗ ꯃꯊꯪꯗꯗꯤ ꯀꯩꯅꯣ ꯇꯧꯔꯝꯕ ꯋꯥꯅꯤꯗ ꯑꯥ ꯑ ꯑꯗꯨ ꯍ ꯑꯗꯨꯕ ꯊꯦꯡꯅꯗ꯭ꯔꯁꯨ ꯉꯁꯤꯗꯤ ꯂꯧꯔꯒꯦ ꯀꯥꯏꯅ ꯀꯥꯕ ꯅꯨꯃꯤꯠꯇ ꯍꯦꯛꯑꯒ ꯂꯩꯔꯝꯕ ꯋꯥꯅꯤꯅ
ꯑ
ꯑꯗꯝ ꯔꯥ ꯑ ꯃꯄꯨ ꯍꯣꯏꯅ ꯍꯦꯛꯄ ꯃꯥꯜꯂꯦꯕ
ꯑꯣ ꯃꯄꯨꯍꯣꯏꯅ ꯑꯃꯨꯛꯀ ꯆꯥꯈ꯭ꯔꯦ
ꯑꯩꯈꯣꯏꯅꯤꯕꯨ ꯂꯧꯑꯣ ꯍꯥꯏꯕ ꯑꯗ ꯍꯥꯏꯕ ꯅꯨꯃꯤꯠ ꯇ ꯂꯧꯗꯕꯤꯗ ꯃꯊꯪꯗ ꯂꯧꯒꯦ ꯍꯥꯏꯔꯁꯨ ꯑꯃꯨꯛꯀ ꯑꯁ ꯉꯁꯤꯗꯤ ꯂꯧꯈ꯭ꯔꯒꯦꯀꯣ ꯍꯥꯏꯔꯗꯤ ꯈꯔ ꯅꯨꯡꯉꯥꯏꯌꯦꯅꯥ ꯑꯗꯨꯃꯥꯏꯅ ꯍꯥꯏꯗꯕꯤꯗ ꯍꯦꯛꯇ ꯂꯧꯕꯗꯨ ꯁ ꯅꯨꯡꯉꯥꯏꯇꯦ ꯍꯥꯏꯅ ꯑꯩꯈꯣꯏꯅ ꯑꯗꯨꯝ ꯊꯝꯕ ꯊꯦꯡꯅꯒꯦꯔꯥ ꯍꯥꯏꯅ ꯇꯧꯔꯦ ꯍꯞꯇꯥ ꯑꯃ ꯑꯣꯏꯔꯦ ꯍꯥꯏꯗ ꯊꯦꯡꯅꯗꯕꯒꯤ ꯑꯗꯨꯝ ꯃꯥꯅ ꯑꯗꯨꯝ ꯂꯧꯈ꯭ꯔꯦ ꯉꯁꯤꯁꯨ ꯑꯃꯨꯛꯀ ꯃꯉꯥ ꯇꯔꯨꯛ ꯃꯨꯜꯂ ꯂꯩꯥꯛꯑꯦ ꯍꯧꯖꯤꯛ
ꯗꯦ
ꯑꯗꯣ ꯍꯥꯏꯕꯗꯤ ꯑꯃꯨꯛꯀ ꯑꯩꯈꯣꯏꯒꯤ ꯀꯩꯅꯣ ꯃꯥꯃꯣꯗꯣ ꯃꯌꯥꯡ ꯑꯣꯏꯑꯦꯕ ꯀꯣ ꯑꯗꯨꯒꯤ ꯇ ꯂꯧꯕ ꯈꯣꯠꯄꯁꯨ ꯑꯃꯨꯛꯀ ꯀꯔꯤ ꯈꯟꯒꯦꯔꯥ ꯑꯗꯨꯃꯥꯏꯅ ꯋꯥꯈꯜꯗꯣ ꯖꯥꯠ ꯖꯥꯠ ꯈꯜꯂꯦꯕ
ꯍꯒ ꯎꯕ ꯃꯇꯝꯗ ꯍꯦꯛꯈ꯭ꯔꯦ ꯑꯗꯨꯃꯥꯏꯅ ꯍꯥꯏꯌꯣ ꯌꯥꯎꯅꯦ ꯑꯗꯨ ꯑꯣ ꯑꯃꯁꯁꯨ
ꯍꯣꯏ ꯌꯥꯗꯤ ꯌꯥꯕꯅꯦ ꯑꯩꯅꯁꯨ ꯍꯥꯏꯗꯕ ꯈꯪꯗꯦ
ꯄꯥꯎ ꯄꯤꯗ꯭ꯔꯒ ꯆꯥꯕꯁꯦ ꯇꯟꯕꯀꯣ ꯑꯩꯈꯣꯏꯗꯤ
ꯍꯣꯏ ꯑꯗꯨꯅꯦ ꯑꯩꯈꯣꯏꯗꯤ ꯑ ꯄꯥꯎ ꯄꯤꯗꯕꯤꯤꯗ ꯆꯥꯔꯗꯤ ꯋꯥꯈꯜꯗꯣ ꯀ ꯑꯗꯨꯗꯤ ꯍꯦꯛꯂꯝꯗꯥꯏ ꯍꯦꯛꯄ ꯃꯇꯝꯗꯒ ꯊꯦꯡꯅꯔꯗꯤ ꯑꯃꯨꯛꯀ ꯇꯣꯛꯅꯔꯅꯤꯅ ꯑꯗꯨꯒꯤ ꯏꯆꯦ ꯑꯩꯈꯣꯏꯅ ꯍꯦꯛ ꯇꯅꯦꯕ
ꯑꯥ
ꯏꯆꯁꯨ ꯁꯤꯡ ꯃꯅꯥꯗꯣ
ꯎꯝ
ꯗ ꯌꯥꯝ ꯄꯛꯇ꯭ꯔꯥ ꯑꯗꯨꯒ ꯍꯣꯏ ꯑꯗꯨꯃꯥꯏꯅ ꯂꯧꯒꯦ ꯍꯥꯏꯅ ꯑꯩꯈꯣꯏꯅꯤꯁꯦ ꯊꯣꯛꯄꯅꯦꯕꯀꯣ
ꯑꯥ
ꯑꯗꯨ ꯍꯟꯅꯨꯕ ꯊꯦꯡꯅꯒꯦꯔꯥ ꯍꯥꯏꯅ ꯊꯣꯛꯄ ꯁꯨꯛꯇꯦꯡ ꯊꯦꯡꯅꯗꯕ
ꯑꯣ ꯃꯥꯗꯤ ꯂꯩꯕ꯭ꯔꯥꯗꯣ
ꯃꯅꯨꯡꯗ ꯂꯩꯕ ꯑꯗꯨꯝ ꯃꯅꯨꯡꯗ ꯆꯥꯡꯒ ꯍꯪꯕꯗꯤ ꯇꯟꯕꯀꯣ ꯁꯤ ꯃꯄꯥꯟꯗ ꯑꯣꯏꯕ ꯑꯗꯨꯝ ꯊꯣꯛꯑꯗꯤ ꯍꯪꯕ ꯈꯔ ꯅꯨꯡꯉꯥꯏꯌꯦꯅ
ꯑꯝ
ꯑꯩꯈꯣꯏ ꯑꯅꯤꯅ ꯀꯩꯅꯣ ꯇꯧꯕꯅꯦꯕ ꯃꯄꯥꯟꯗ ꯊꯣꯛꯇꯕꯤꯗ
ꯎꯝ
ꯑꯗꯨ ꯍꯟꯗ ꯃꯥꯗꯣ ꯂꯥꯛꯇꯕ ꯃꯥꯜꯂꯦ ꯍꯣꯔꯦꯟ ꯑꯃꯨꯛ ꯍꯥꯏꯔꯒꯦ ꯍꯥꯏꯅꯀꯣ ꯑꯗꯨꯣ ꯍꯥꯏꯌꯦꯡ ꯅꯍꯥꯟ ꯅꯍꯥꯟꯗꯨꯗꯤ ꯃꯣꯔꯣꯛ ꯃꯥꯅ ꯍꯦꯛꯑꯣ ꯍꯥꯏꯕꯅꯤꯅ ꯉꯁꯤꯗꯤ ꯃꯥꯁꯨ ꯍꯥꯏꯗꯕ ꯄꯣꯠꯇꯣ ꯍꯦꯛꯑꯄ ꯂꯝꯕꯤꯗ ꯊꯦꯡꯅꯕ ꯑꯃꯨꯛꯀ ꯑꯗꯨ ꯁꯨꯝ ꯑꯩꯒꯤ ꯈꯨꯠꯇ ꯄꯥꯏꯔꯤꯉꯩꯗ ꯑꯥ ꯅꯣꯡꯃꯤ ꯉꯣꯁꯤꯗꯤ ꯁꯤꯒꯦ ꯇꯎꯅꯦ
ꯎꯝ
ꯑꯗꯨꯗꯒꯤ ꯏꯆꯦꯅ ꯑꯁ ꯍ ꯏꯆꯦꯅꯦ ꯑꯁ ꯑꯩꯈꯣꯏꯅꯤꯁꯦ ꯍꯨꯔꯥꯟꯕꯤꯅꯦ ꯈꯜꯂꯝꯃꯅꯤ ꯍꯥꯏꯕꯗ ꯑꯁ ꯅꯣꯛꯄꯗ ꯁꯤꯒꯗꯕꯅꯦ
ꯎ
ꯅꯠꯇ꯭ꯔꯣ ꯃꯥꯟꯗ꯭ꯔꯣꯕ
ꯃꯥꯂꯦꯗꯤ
ꯑꯗꯨꯗꯅꯦ ꯅꯣꯏꯗꯤ ꯀꯔꯝꯍꯥꯏ ꯁꯤꯡꯖꯨꯒꯨꯝꯕ ꯀꯔꯝꯃꯥꯏ ꯀꯔꯃꯥꯏꯅ ꯆꯥꯕ꯭ꯔꯣ
ꯑ ꯁꯤꯡꯖꯨꯗꯤ ꯑꯗꯨꯝ ꯑꯩꯈꯣꯏꯅ ꯁꯦꯝꯕꯒꯨꯝꯗꯨ ꯑꯗꯨ ꯑꯗꯨꯝ ꯁꯦꯝꯃꯒ ꯆꯥꯕꯅꯤꯅꯦ
ꯁꯦꯝꯕꯗꯣ ꯐꯖꯅ ꯍꯥꯏꯔꯛꯑꯣ ꯅꯦꯛ ꯐꯖꯅ ꯍꯥꯏꯔꯛꯑꯣ ꯍꯧꯖꯤꯛ ꯅꯣꯏꯒꯤ ꯈꯔ ꯈꯦꯠꯅꯕ꯭ꯔꯥ ꯍꯥꯏꯕꯗꯣ ꯇꯥꯁꯦ
ꯀꯔꯤ ꯀꯔꯤ ꯁꯤꯡꯖꯨꯒꯤ ꯃꯇꯥꯡꯗ ꯍꯥꯏꯁꯤꯔꯣ
ꯍꯥꯏꯕꯗꯤ ꯅꯣꯏ ꯅꯣꯏ ꯌꯨꯝꯔꯣꯝꯗ ꯁꯦꯝ ꯑꯩꯈꯣꯏ ꯑꯩꯈꯣꯏꯒꯤ ꯌꯨꯝꯔꯣꯝꯗ ꯁꯦꯝꯕꯗꯤ ꯑꯩꯈꯣꯏꯗꯤ ꯉꯥꯔꯤ ꯄꯥꯛ ꯍꯥꯞꯇꯦꯕ ꯅꯣꯏ ꯍꯥꯞꯄ꯭ꯔꯣ ꯍꯥꯏꯕ
ꯔꯤ ꯍꯥꯞꯄꯁꯨ ꯌꯥꯎꯋꯦ ꯍꯥꯞꯇ꯭ꯔꯒ ꯆꯥꯕꯁꯨ ꯌꯥꯎꯋꯦ ꯅꯪ ꯎ ꯃꯊꯦꯜ ꯃꯊꯦꯜ ꯌꯥꯝꯃꯤꯅꯦ ꯁꯤꯡꯖꯨ ꯁꯦꯝꯕꯁꯦ
ꯍ ꯑꯁ ꯅꯍꯥꯟ ꯑꯩꯈꯣꯏꯅ ꯀꯩꯅꯣ ꯆꯥꯎꯗꯣ ꯌꯥꯝ ꯅꯤꯡꯁꯤꯡꯉꯦ ꯍꯥꯏꯕꯗꯤ ꯅꯣꯏ ꯈꯨꯂꯣꯝꯗ ꯑꯩꯈꯣꯏ ꯆꯠꯂꯒ ꯀꯩꯅꯣ ꯆꯥꯕꯗꯣ ꯑ ꯀꯩꯅꯣ ꯎꯝ ꯃꯅꯥ ꯃꯅꯥ ꯅꯠꯇꯦ ꯍ ꯑꯍꯥ ꯑꯩꯗꯤ ꯑꯩ ꯇꯥꯒꯦ ꯇꯧꯕꯗꯣ ꯈꯪꯕ꯭ꯔꯥ ꯅꯨꯡꯒꯤ ꯃꯊꯛꯇꯒꯤ ꯑꯁ ꯅꯨꯡꯁꯤꯌꯦ ꯃꯦꯗꯥꯝ ꯈꯜꯂꯒ ꯑꯩꯗꯤ ꯄꯛꯛꯇꯦꯀꯣ
ꯎꯝ
ꯍꯥꯏꯕꯗꯤ ꯃꯇꯝ ꯑꯁꯤꯃꯨꯛ ꯊꯨꯅ ꯆꯦꯟꯁ ꯇꯧꯔꯛꯄꯗꯣ
ꯑꯁꯦ ꯍꯤ ꯀꯌꯥ ꯁꯨꯔꯒꯦ ꯑꯁ ꯈꯪꯗ꯭ꯔꯦ ꯃꯇꯝꯗꯣ ꯌꯥꯝꯅꯤꯁꯤ ꯀ
ꯆꯍꯤ ꯇꯔꯦꯠ ꯃꯨꯛ ꯆꯜꯂꯝꯃꯅꯤ
ꯑꯁ ꯆꯁꯦ ꯊꯨꯅ ꯌꯥꯝꯅ ꯆꯠꯂꯦꯀꯣ
ꯑꯗꯨ ꯋꯥꯈꯜꯗꯪ ꯑꯉꯥꯡ ꯑꯣꯏꯕ ꯕꯗꯤ ꯑꯍꯟ ꯑꯣꯏꯔꯕꯅꯦ ꯈꯏꯔꯛꯑꯕꯅꯦ ꯅꯠꯇ꯭ꯔꯣ
ꯑ ꯃꯥꯅꯦ
ꯈꯔ ꯑꯉꯥꯡ ꯁꯥꯖꯔꯤꯕ ꯋꯥꯅꯦꯕ ꯃꯥꯏꯗꯗꯤ ꯑꯍꯟꯅꯅꯦꯕ
ꯍ ꯑꯩꯈꯣꯏ ꯑꯩꯈꯣꯏꯁꯦ ꯋꯥꯈꯜꯗ ꯑꯗꯨꯝꯕ ꯑꯉꯥꯡ ꯑꯣꯏꯌꯦ ꯃꯤ ꯑꯩꯈꯣꯏꯒꯤ ꯀꯩꯅꯣ ꯑꯩꯈꯣꯏꯒꯤ ꯑꯩꯈꯣꯏꯗꯒꯤ ꯈꯔ ꯅꯥꯎꯕꯁꯤꯡꯗꯤ ꯃꯣꯏꯗꯤ ꯃꯦꯠꯆꯌꯥꯔꯒꯤ ꯇꯥꯏꯞꯇ ꯑꯗꯨꯝ ꯇꯧꯋꯤꯅꯦ
ꯍꯣꯏ ꯈꯔ ꯀꯩꯅꯣ ꯌꯥꯝꯅ ꯁꯛꯂꯤꯒꯤ ꯇꯥꯏꯞꯇ ꯑꯔꯤꯕꯒꯤꯗ ꯇꯧꯕꯅꯦ ꯑꯩꯈꯣꯏ ꯈꯨꯂꯣꯗꯁꯨ ꯇꯧꯕ ꯌꯥꯝꯃꯦꯕ ꯍꯧꯖꯤꯛ ꯍꯥꯏꯕꯗꯤ ꯑꯩꯈꯣꯏ ꯈꯨꯟꯒꯤ ꯑꯩꯈꯣꯏ ꯈꯨꯟꯁꯦ ꯑꯩꯈꯣꯏꯒꯤ ꯃꯈꯥꯗ ꯂꯩꯕ ꯂꯩꯁꯥꯕꯤꯁꯤꯅ ꯌꯨꯝ ꯄꯥ ꯄꯥꯟꯕ ꯍꯔꯦꯕ ꯑꯗꯨ ꯑꯗꯨꯒꯤ ꯏꯁꯥꯗ ꯄꯥꯈꯠꯄ ꯑꯃ ꯌꯥꯎꯔꯦꯕ
ꯎꯝ
ꯍꯥꯏꯕꯗꯤ ꯑꯁ ꯃꯣꯏ ꯄꯥꯟꯈ꯭ꯔꯗꯤ ꯍꯥꯏꯕꯗꯤ ꯃꯣꯏ ꯄꯥꯟꯈ꯭ꯔꯗꯤ ꯑꯩꯈꯣꯏꯗꯤ ꯎꯄꯥꯏ ꯂꯩꯇ꯭ꯔꯦꯅ ꯑꯦ ꯌꯥꯝ ꯄꯥꯝꯈ꯭ꯔꯦ ꯅꯣꯏ ꯈꯨꯟ ꯑꯗꯨꯃꯥꯏꯅ ꯇꯧꯗ꯭ꯔꯣ
ꯃꯥꯥꯏ ꯇꯋꯦ
ꯑꯣ ꯅꯪꯒꯤ ꯃꯈꯥꯗ ꯑꯗꯨꯝ ꯈꯔ ꯄꯥꯟꯈ꯭ꯔꯦ ꯑ
ꯑꯩꯈꯣꯏ ꯈꯛꯇꯤꯅꯦ ꯋꯥꯈꯜꯗ ꯑꯉꯥꯡ ꯑꯣꯏꯔꯤꯁꯦ
ꯑꯗꯨꯅꯦ ꯃꯥꯏꯗꯤ ꯑꯣꯏꯗ꯭ꯔꯕꯅꯦ ꯂꯥꯛꯈ꯭ꯔꯥ ꯈꯔ ꯂꯩꯔꯗꯤ ꯃꯥꯁꯦ ꯃꯍꯤꯡ ꯀꯥꯕ ꯍꯧꯔꯅꯤꯗ ꯍ ꯀꯥꯟꯅꯗꯦ ꯃꯍꯤꯡꯒꯤ ꯃꯃꯤ ꯎꯗꯧꯕ ꯅꯛꯈ꯭ꯔꯦ
ꯃꯍꯤꯡꯗꯨꯗꯤ ꯀꯥꯕꯤꯔꯅꯨꯌꯦ ꯍꯥꯏꯁꯤꯅꯦ ꯑꯩꯗꯤ
ꯑꯁ ꯑꯩꯒꯤ ꯃꯥꯏꯗꯤꯀꯣ ꯃꯍꯤꯡ ꯀꯥꯒꯗꯧꯕ ꯌꯥꯝ ꯀꯤꯖꯩꯌꯦ ꯍꯥꯏꯕꯗꯤ ꯗꯤ ꯑꯩꯒꯤ ꯃꯥꯢꯗꯤ ꯑꯃꯨꯛꯀ ꯃꯥꯏ ꯄꯥꯛꯄꯅꯦꯕ ꯍꯣ ꯍꯣ ꯍꯣ
ꯍꯣ ꯍꯣ
ꯂꯩꯁꯥꯕꯤ ꯍꯦꯟꯅ ꯍꯦꯟꯅ ꯆꯥꯎꯔ ꯃꯥ ꯍꯦ ꯍꯦꯟꯅ ꯄꯥꯔꯛꯑꯦ ꯇꯟꯕꯁꯤꯗꯤ ꯑꯗꯨꯅꯦ ꯈꯜꯂꯤꯁꯦ
ꯝ
ꯃꯥꯏ ꯄꯥꯛꯄꯤ ꯍꯥꯏꯕꯗꯨꯣ ꯑꯣꯏꯗꯧ ꯃꯥꯜꯂꯦ
ꯑ ꯍ
ꯁꯤ ꯃꯤꯅꯦꯁꯨ ꯑꯩꯉꯣꯟꯗ ꯅꯪꯗꯤ ꯊꯥꯏꯅ ꯈꯔ ꯌꯥꯝ ꯃꯨꯔꯝꯕ ꯅꯠꯇ꯭ꯔꯣꯒ ꯍꯥꯏꯕꯁꯨ ꯌꯥꯎꯋꯦ ꯐꯨꯅꯤꯡꯗ꯭ꯔꯕ
ꯁꯤꯖꯤꯛ ꯀꯥꯟꯗꯤ ꯂꯩꯁ ꯇꯥꯕꯤꯅꯦ ꯑꯣ
ꯍꯣꯏ ꯅꯍꯥꯟ ꯀꯩꯅꯣ ꯑꯩꯈꯣꯏ ꯒ꯭ꯔꯨꯞ ꯇꯥꯏꯌꯦ ꯅꯍꯥꯟ ꯒ꯭ꯔꯨꯞꯇꯁꯨ ꯍꯥꯏꯕꯗꯣ ꯇꯥꯗ꯭ꯔꯣ
ꯇꯥꯏ
ꯑꯩꯗꯤ ꯐꯨꯅꯤꯡꯕꯁꯤꯗꯤꯒꯣ
ꯑꯥ
ꯀꯥꯏ ꯀꯔꯤ ꯕꯤꯠꯇꯅꯣ ꯍꯥꯏꯕ
ꯈꯪꯅꯦ ꯃꯥꯅꯦ
ꯅꯪꯅꯁꯨ ꯑꯃꯨꯛ ꯈꯨꯝꯖꯤꯜꯂꯛꯄ
ꯈꯨꯝꯖꯤꯟꯅꯤꯡꯕꯗꯣ ꯌꯥꯎꯅꯤꯡꯕꯗꯣ ꯍꯥꯏꯅꯤꯡꯕꯗꯣ
ꯑꯣ ꯀꯨꯝꯃꯣꯏꯕꯨꯗꯤ ꯎꯄꯥꯏ ꯂꯩꯇꯦ ꯊꯥꯏꯅꯕꯣ ꯑꯩ ꯅꯨꯄꯥ ꯌꯥꯝ ꯃꯥꯟꯕ꯭ꯔꯣ
ꯑꯁ ꯅꯪꯅ ꯅꯨꯄꯥꯒꯤ ꯇꯥꯏ ꯇꯧꯕꯒꯤꯅꯦ
ꯀꯥ ꯀꯃꯥꯏꯅ ꯇꯧꯔꯕ ꯑꯩ ꯇꯧꯗꯕ ꯃꯥꯜꯂꯦ ꯀꯃꯥꯏꯅ ꯇꯧꯕ꯭ꯔꯣꯕ
ꯈꯔ ꯑꯐꯥꯎ ꯁꯕꯒꯨꯝꯅ ꯇꯧꯕꯗꯣ
ꯎ ꯈꯪꯗꯦ
ꯅꯨꯄꯥ ꯊꯣꯛꯄꯒꯤ ꯇꯥꯏꯞꯇ ꯑꯗꯨꯝ ꯇꯧꯕꯒꯤꯅꯦ
ꯅꯨꯄꯤ ꯊꯣꯛꯄ ꯅꯠꯇꯦꯕ ꯅꯨꯄꯥ ꯊꯣꯛꯄꯅꯦꯕ ꯅꯨꯄꯤꯅ ꯅꯨꯄꯤꯅ ꯅꯨꯄꯥ ꯊꯣꯛꯄ ꯋꯥꯔꯤꯅꯦꯕ ꯑꯩꯈꯣꯏ ꯅꯤꯒꯤꯁꯦ
ꯎꯝ
ꯑꯁ ꯊꯥꯏꯅ ꯑꯩꯈꯣꯏ ꯂꯥꯏꯔꯤꯛ ꯄꯥꯛꯑ ꯂꯩꯔꯝꯕꯗꯣ ꯅꯨꯡꯁꯤꯗ꯭ꯔꯣ ꯑꯁ ꯌꯥꯝꯅꯗꯤ ꯄꯥꯛꯍ ꯑꯗꯨꯒ ꯈꯔꯗꯤ ꯍꯧꯖꯤꯛꯁꯨ ꯑꯗꯨꯝ ꯄꯥꯔꯄ ꯑꯃꯗꯤ ꯑꯩꯈꯣꯏꯁꯦ ꯃꯤꯗꯤ ꯑꯣꯏꯔꯝꯃꯅꯤꯀꯣ
ꯎꯝꯇ ꯂꯣꯏꯕꯒ ꯄ ꯐꯅꯏꯅꯦ
ꯑꯗꯨꯅꯦ ꯑꯩꯈꯣꯏꯗꯤ ꯑꯗꯨꯅꯦ ꯆꯞ ꯃꯥꯟꯅꯩꯑꯦ ꯑꯗꯨꯝ ꯈꯔꯕꯨꯗꯤ ꯑꯩꯅ ꯀꯩꯅꯣ ꯍꯧꯗ꯭ꯔꯤ ꯉꯩꯗꯤ ꯑꯣ ꯑꯩꯗꯤ ꯆꯍꯤ ꯃꯔꯤꯃꯨꯛꯇꯤ ꯑꯃꯨꯛ ꯄꯥꯏ ꯍꯥꯏꯕꯗꯤ ꯑꯩ ꯑꯃꯨꯛ ꯇ꯭ꯔꯦꯅꯤꯡ ꯆꯠꯂꯦꯅ ꯑꯗꯨꯒꯤ ꯑꯃꯨꯒ ꯑꯁꯤ ꯂꯣꯏꯕꯁꯤꯗ ꯍꯤ ꯑꯃ ꯑꯣꯏꯈ꯭ꯔꯦꯕ ꯑꯃꯨꯛ ꯂꯣꯏꯔꯛꯄꯗꯣ ꯂꯣꯏꯔꯛꯄꯗꯒꯤꯗꯤ ꯄꯥꯗ꯭ꯔꯦꯕ ꯈꯪꯗꯦ ꯑꯗꯨꯝ ꯎꯝ ꯈꯪꯗꯦ ꯑꯗꯨꯝ ꯃꯥꯡꯕꯗꯣꯀꯣ ꯃꯤꯗꯤ ꯑꯍꯟ ꯑꯍꯟ ꯑꯣꯏꯔꯒ ꯑꯗꯨꯝ ꯄꯥꯏ ꯍꯥꯏꯔꯒ ꯈꯪꯗꯦ
ꯈꯪꯗꯦ ꯂꯥꯏꯔꯤꯛ ꯄꯥꯅꯤꯡꯕ ꯐꯥꯎꯗ꯭ꯔꯦ ꯄꯔꯁꯨ ꯆꯪꯗ꯭ꯔꯦ
ꯀꯃꯥꯏꯅ ꯇꯧꯕꯅꯣ ꯈꯪꯗꯦ ꯑꯩ ꯁꯨꯄꯥ ꯄꯥꯅꯤꯡꯗꯦ ꯉꯁꯤꯁꯨ ꯄꯥꯒꯦ ꯇꯧꯔ ꯐꯃꯝꯕꯅꯦ
ꯑꯣ
ꯉꯁꯤ ꯍꯧꯖꯤꯛ ꯈꯪꯅꯤ ꯑꯩꯅ ꯏꯃꯥꯟꯅꯕꯤ ꯅꯪꯉꯣꯟꯗ ꯐꯣꯟ ꯇꯧꯔꯤꯁꯦ ꯀꯅꯥꯁꯨ ꯇꯧꯗꯦ ꯄ ꯄ ꯍꯥꯏꯔ ꯂꯩꯕ ꯑꯦ ꯃꯊꯪ ꯊꯥ ꯂꯥꯛꯄ ꯀꯥꯟꯗ ꯑꯦꯛꯖꯥꯝ ꯂꯩꯕꯅꯦꯕꯀꯣ
ꯑꯪ
ꯑꯗꯣ ꯅꯪ ꯊꯥꯗꯣꯛꯇ꯭ꯔꯗꯤꯀꯣ ꯄꯩꯁꯥꯁꯨ ꯌꯥꯝ ꯆꯪꯅꯒ ꯀꯩꯅꯣ ꯇꯧꯕꯅꯦꯕ ꯊꯥꯅꯤꯉꯥꯏ
ꯑ
ꯑꯗꯨꯒꯤ
ꯌꯦꯔꯣ ꯀꯔꯤ ꯊꯕꯛꯀꯤꯔ
ꯑꯩꯈꯣꯏꯒꯤ ꯂꯥꯏꯟꯗꯅꯦꯗ ꯑꯗꯨꯕꯨꯗꯤ
ꯑꯣ
ꯂꯤꯁꯤꯡ ꯑꯍꯨꯝ ꯂꯧꯕꯅꯤꯅꯦ ꯑꯗꯨ ꯊꯥꯅꯤꯉꯥꯏ
ꯑꯣ
ꯑꯗꯨꯏ ꯑꯗꯨꯝ ꯍꯥꯡꯉꯣꯏꯗ꯭ꯔꯣ
ꯍꯥ ꯑꯩꯈꯣꯢ
ꯑ
ꯀꯣꯏꯁꯨ ꯌꯥꯝ ꯄꯣꯁꯄꯣꯟ ꯇꯧꯔꯒ ꯂꯩ ꯑꯗꯨꯕꯨ ꯂꯥꯏꯔꯤꯛ ꯑꯝꯇ ꯄꯥꯗꯦ
ꯅꯨꯡꯉꯥꯏꯔꯦ
ꯅꯨꯡꯉꯥꯏꯅ ꯂꯩꯌꯣꯗ ꯑꯩꯗꯤ ꯊꯥꯏꯕꯗꯒꯤ ꯑꯦꯝꯗꯤ ꯋꯥꯈꯜ ꯌꯥꯝ ꯅꯨꯡꯉꯥꯏ ꯅꯨꯡꯉꯥꯏꯅ ꯂꯩꯌꯦꯗ
ꯎꯥ ꯑꯗꯨꯒꯨꯝꯕ ꯑꯦꯛꯖꯥꯝꯗꯨꯕꯨ ꯀꯤꯗ꯭ꯔꯦ ꯍꯧꯖꯤꯛꯀꯥꯟ
ꯍꯥꯏ ꯑꯩ ꯑꯩꯁꯨ ꯑꯩꯁꯨ ꯑꯦꯛꯖꯥꯝ ꯀꯤꯕꯁꯦ ꯑꯉꯥꯡ ꯑꯣꯏꯔꯤꯉꯩꯗꯤ ꯀꯤꯔꯝꯃꯦꯀꯣ
ꯑꯉꯩ ꯉꯗ ꯌꯥꯝ ꯀꯤ